ꯑꯂ
ꯍꯜꯂꯣ ꯍꯜꯂꯣ
ꯑꯣꯏꯔꯕꯣ ꯅꯪꯒꯤ ꯊꯕꯛꯁꯦ
ꯑꯥ ꯂꯣꯏꯗ꯭ꯔꯤꯌꯦ ꯀꯣꯜ ꯈꯛꯇ ꯂꯣꯏꯔꯒ ꯑꯞꯗꯦꯠ ꯇꯧꯅꯤꯡꯉꯥꯏ ꯃꯌꯥꯝ ꯋꯥꯠꯂꯤꯌꯦ
ꯑꯁꯤ ꯌꯥꯝꯁꯤꯈꯣ
ꯎꯝ ꯑ ꯋꯥꯕꯠꯇ ꯋꯥꯕꯠꯇ
ꯑꯩꯁꯨ ꯌꯥꯝ ꯋꯥꯕ ꯖꯥꯠꯅꯦ ꯉꯁꯦ
ꯎꯝ ꯔ꯭ꯔꯤꯇ ꯍꯒꯦ
ꯑꯌꯨꯛꯇꯒꯤ ꯁꯦꯝꯕꯗ ꯍꯧꯖꯤꯛ ꯐꯥꯎꯕ ꯌꯥꯗꯦ ꯍꯥꯏꯕ ꯀꯃꯥꯏ ꯇꯧꯗꯣꯏ ꯈꯅꯣ ꯈꯪꯗꯦ
ꯑꯣ ꯑꯁꯦꯡꯕꯗꯤ ꯀꯩꯅꯣ ꯇꯧꯕꯅꯦ ꯀꯣ ꯑꯣꯣꯏ ꯉꯁꯥꯏꯗꯣ ꯋꯥꯆꯦꯞꯇ ꯂꯤꯡ ꯇꯧꯔꯒ ꯀꯣꯜ ꯇꯧꯁꯦ ꯇꯧꯕꯅꯦꯀꯣ ꯑꯩꯗꯣ ꯑꯩꯒꯤ ꯊꯕꯛꯇꯣ ꯎꯝ ꯀꯩꯅꯣ ꯇꯧꯔ ꯂꯩꯕꯒꯤ
ꯑꯣꯣꯏ ꯀꯩ ꯏꯟꯁꯥꯡꯁꯥꯀꯦ
ꯍꯣ ꯎꯝ ꯑꯌꯣ ꯗꯥ ꯅꯠꯇꯦ ꯉꯁꯤꯁꯦ ꯆꯌꯦ
ꯑ ꯉꯎꯕ꯭ꯔꯥ ꯅꯠꯇ꯭ꯔꯒ ꯀꯃꯥꯏꯁꯤ
ꯑ ꯉꯧꯕꯅꯦ ꯉꯧꯕꯅꯦ ꯏꯅꯥꯎꯅꯨꯄꯤꯗꯣ ꯑ ꯉꯔꯥꯡꯗꯣ ꯅꯍꯥꯟꯗꯣ ꯂꯥꯛꯑꯦꯕꯀꯣ ꯑꯗꯨꯒꯤ ꯑꯩꯅ ꯉꯁꯤꯗꯤ ꯑꯩ ꯊꯕꯛ ꯇꯧꯕꯅꯦ ꯅꯪ ꯀꯣꯜ ꯇꯧꯕꯤꯈ꯭ꯔꯣ ꯍꯥꯏꯔꯒ ꯃꯥꯗꯣ ꯉꯥꯎꯕꯤꯌꯦ ꯝ ꯍꯥꯎꯋꯦ ꯆꯥ ꯄꯕꯨꯗꯤꯤ ꯑꯗꯨꯒ ꯉꯔꯥꯡꯒꯤ ꯗꯥꯎꯜ ꯂꯩꯍꯧꯕꯗꯣ ꯆꯥꯏꯑꯕꯀꯣ ꯅꯣꯛꯅꯤꯡꯕꯗꯣ ꯑ ꯗꯜꯗ ꯃꯌꯥꯝꯇ ꯂꯩꯇ꯭ꯔꯦ ꯄꯨꯔꯥ ꯀꯪꯉꯒ ꯆꯥꯏꯌꯦ
ꯑꯣ ꯗꯥꯎꯗꯣ ꯆꯝꯐꯨꯠꯇ꯭ꯔꯥ ꯅꯠꯇ꯭ꯔꯒ ꯀꯃꯥꯏꯅ ꯇꯧꯒꯦ
ꯍꯥ
ꯗꯎꯗꯨ ꯁꯝꯐꯨꯗ꯭ꯔꯥ ꯅꯠꯇ꯭ꯔ
ꯑ ꯆꯝ ꯃꯠꯇꯦ ꯅꯠꯇꯦ ꯉꯎꯔꯒ ꯅꯅꯤꯇ꯭ꯔꯦꯂꯑꯒ ꯀꯣ
ꯎꯝ
ꯇ ꯃꯅꯦꯗ
ꯑꯣ
ꯑꯩ ꯏꯃꯥꯟꯅꯕꯤꯗꯨꯅ ꯀꯩ ꯅꯪꯗꯤ ꯑ ꯆꯥꯛ ꯈꯛꯇ ꯍꯦꯛ ꯍꯦꯛ ꯊꯣꯡꯉ ꯂꯩꯔꯝꯃꯣ ꯌꯦꯟꯁꯥꯡꯗꯣ ꯊꯣꯡꯕꯤꯒꯅꯨ ꯏ ꯅꯪꯅ ꯊꯣꯡꯕ ꯆꯥꯅꯤꯡꯗꯦ
ꯑꯁ ꯌꯥꯝ ꯐꯥꯏꯗ ꯑꯗꯨꯣ
ꯑꯗꯨꯒꯤ ꯑꯩꯗꯤ ꯆꯥꯛ ꯊꯣꯡꯕꯤꯔꯒ ꯑꯗꯨꯝ ꯇꯧꯕꯅꯦ
ꯑꯗꯨ ꯌꯥꯝ ꯐꯩꯌꯦ ꯑꯩꯁ ꯑꯗꯨꯕꯨ ꯍꯩꯔꯣꯏ ꯀꯣ ꯅ ꯍꯩꯖꯔꯣꯏ ꯀꯣ
ꯑꯩ ꯇꯧꯕꯗꯤ ꯇꯧꯕꯕꯨꯗꯤ ꯇꯧꯋꯦꯕꯀꯣ ꯑꯗꯨꯕꯨ ꯀꯅꯥꯅ ꯑꯗꯨꯝ ꯊꯣꯡꯉꯒ ꯂꯩꯕ ꯃꯤ ꯊꯣꯡꯗꯕ ꯃꯤꯗꯤ ꯃꯥꯟꯅꯒꯗ꯭ꯔꯥꯅꯦ ꯃꯥꯅ ꯑꯗꯨꯝ ꯍꯥꯏꯗꯤ ꯅꯪꯒꯤꯁꯦ ꯁꯨꯡꯍꯥꯎꯍꯥꯎꯇꯦ ꯀꯥꯏꯅ ꯇꯧꯔꯒ ꯕꯣꯔꯗꯤꯡ ꯕꯣꯔꯗꯤꯡꯒꯤ ꯏꯟꯁꯥꯡ ꯃꯥꯜꯂꯦ ꯇꯧꯔ ꯂꯩ ꯍꯥꯏꯕ
ꯃꯥꯗꯤ ꯌꯨꯝꯗ ꯑꯗꯨꯝ ꯂꯩꯕ ꯃꯥꯜꯂꯦ ꯑꯗꯨꯝ ꯊꯣꯡꯕꯒꯤ ꯑꯣꯏꯔꯝꯅꯤ
ꯎꯝ ꯍꯣꯏ ꯃꯥꯗꯤ ꯃꯊꯟꯇ ꯀꯨꯏꯅ ꯂꯩꯈ꯭ꯔꯕꯅꯦꯕꯀꯣ ꯑꯗꯨꯒꯤ
ꯎꯝ
ꯑꯗꯨꯒꯤꯅꯦ ꯑꯗꯨꯒ ꯃꯥꯅ ꯑꯩꯅ ꯍꯦꯛ ꯍꯦꯛ ꯀꯩꯅꯣ ꯇꯧꯔꯒ ꯊꯣꯡꯕꯤꯒꯦ ꯆꯥꯛꯇꯣ ꯊꯣꯡꯕꯤꯌꯣ ꯍꯥꯏꯔꯒ ꯆꯥꯛꯁꯨ ꯅꯪꯗꯤ ꯊꯣꯡꯕꯁꯦ ꯃꯔꯛ ꯃꯔꯛꯇ ꯈꯛꯇꯅꯦꯀꯣ ꯃꯔꯛ ꯃꯔꯛꯇꯗꯤ ꯌꯥꯗꯦ ꯃꯔꯛ ꯃꯔꯛꯇ ꯈꯛꯇꯅꯦ ꯅꯪꯒꯤ ꯆꯥꯛꯁꯨ ꯌꯥꯕ ꯍꯥꯏꯌꯦ ꯅꯨꯃꯤꯠ ꯅꯨꯃꯤꯠ ꯂꯩꯌꯦ
ꯑꯁ ꯂꯣꯏꯔꯦ ꯑꯩꯗꯤ ꯆꯥꯛꯇꯤ ꯊꯣꯡꯕ ꯍꯩꯕꯖꯥꯠꯅꯤꯀꯣ ꯑꯩꯗꯤ
ꯔꯥꯏꯁ ꯀꯨꯀꯔꯗ ꯊꯣꯡꯉꯦꯕꯀꯣ ꯑꯩꯈꯣꯏꯗꯣ ꯀꯩꯅꯣ ꯒꯦꯌꯥꯁ ꯐꯥꯏꯗ ꯠꯇ꯭ꯔꯦꯕ ꯑꯩꯈꯣꯏꯁꯦ ꯑꯗꯨꯒꯤ ꯏꯟꯗꯛꯁꯟꯗꯗꯤ ꯊꯣꯡꯅꯤꯉꯥꯏꯗꯣ ꯑꯃꯨꯛꯀ ꯀꯨꯀꯔ ꯂꯩꯇꯕ ꯑꯗꯒꯤ ꯔꯥꯏꯁ ꯀꯨꯀꯔꯗ ꯊꯣꯡꯕꯗꯣ ꯍꯥꯏꯗꯤ ꯎꯝ ꯑꯩꯈꯣꯏꯗꯣ ꯃꯔꯛ ꯃꯔꯛ ꯇꯗꯤ ꯀꯦꯖꯤ ꯀꯦ ꯖꯤ ꯂꯧꯔꯒ ꯊꯣꯡꯉꯦꯕꯀꯣ ꯆꯦꯡꯗꯣ
ꯎꯝ
ꯇꯣꯉꯥꯟ ꯇꯣꯉꯥꯟꯕ ꯆꯦꯡꯗꯣ ꯑꯗꯨꯃꯥꯏꯅ ꯇꯧꯕꯒꯤ ꯑꯩꯅ ꯏꯁꯤꯡ ꯈꯔ ꯌꯥꯝꯅ ꯍꯥꯞꯄꯤꯔꯗꯤ ꯆꯦꯡ ꯈꯔꯗꯤ ꯑꯃꯨꯛꯀ ꯀꯔꯤ ꯗ꯭ꯔꯥꯏ ꯑꯣꯏꯔꯅꯤꯤ ꯑꯗꯨꯒ ꯈꯔ ꯌꯥꯝꯗꯦ ꯍꯥꯏꯔꯗꯤ ꯑꯃꯨꯛꯀ ꯐꯔ ꯑꯗꯨꯝ ꯊꯥꯔ ꯂꯩꯕ ꯑꯗꯨꯒꯤ ꯑꯩꯅ ꯆꯥꯛ ꯂꯥꯎꯕ ꯗꯨꯀꯥꯟꯗ ꯑꯗꯨꯝ ꯑꯩꯈꯣꯏꯅ ꯆꯥꯕꯗꯣ ꯑꯗꯨꯝ ꯂꯧꯑꯣꯣ ꯑꯗꯨ ꯑꯣꯏꯔꯗꯤ ꯊꯣꯡꯕꯁꯨ ꯅꯨꯡꯉꯥꯏꯌꯦꯅꯅ
ꯎꯝ ꯑꯗꯨ ꯅꯅꯥꯎꯄꯤꯗꯤꯗꯤ ꯆꯠꯈ꯭ꯔꯕꯣ ꯑꯃꯨꯛꯀ
ꯍꯥꯥ
ꯅꯥꯎꯄꯤꯗꯤ ꯆꯠꯈ꯭ꯔꯕꯣ
ꯍꯣꯏꯣꯏ ꯆꯠꯈ꯭ꯔꯦ ꯃꯥꯗꯣ ꯉꯁꯥꯏ ꯄꯨꯡ ꯀꯌꯥꯔ ꯃꯉꯥ ꯃꯈꯥꯏꯗꯔ ꯆꯠꯈ꯭ꯔꯦ ꯑꯗꯨꯒ ꯉꯥꯏꯩꯅ ꯀ ꯀ ꯀꯣ ꯇꯛ ꯑꯩꯅ ꯄꯉꯥꯡꯒ ꯂꯩꯕꯒꯤ ꯑꯗꯨꯝ ꯊꯝꯃꯒ ꯑꯩ ꯌꯧꯈ꯭ꯔꯦꯀꯣ ꯍꯥꯏꯅ ꯇꯦꯛꯁ ꯊꯥꯕꯤꯔꯛꯑꯦ
ꯑꯁ ꯉꯁꯤꯁꯦ ꯌꯥꯝ ꯋꯥꯏꯑꯦ ꯊꯕꯛ ꯇꯧꯗ꯭ꯔꯁꯨ ꯀꯃꯥꯏꯗ ꯄ ꯅ ꯈꯣꯏ
ꯑꯩꯁꯨ ꯈꯣꯡ ꯉꯁꯤꯁꯦ ꯑꯅꯝꯕꯗ ꯀꯩꯅꯣ ꯊꯕꯛ ꯇꯧꯗꯦ ꯍꯥꯏꯗꯤ ꯑꯩꯒꯤ ꯐꯦꯜ ꯇꯧꯕꯁꯤꯡꯗꯣ ꯑꯗꯨꯃꯥꯏꯅ ꯌꯦꯡꯉꯒ ꯃꯤ ꯑꯃꯕꯨ ꯇꯦꯛꯁ ꯊꯥ ꯊꯥꯔꯒ ꯀꯃꯥꯏꯅ ꯇꯧꯕꯒꯤꯔꯥ ꯌꯥꯗꯕꯗꯣꯒꯨꯝꯕ ꯊꯥ ꯊꯥꯔꯒ ꯇꯧꯔꯒ ꯂꯩꯕꯅꯦ ꯑꯗꯨꯒ ꯎꯝ ꯑꯩꯒꯤ ꯊꯕꯛꯇꯣ ꯇꯧꯅꯤꯡꯗꯕꯒꯤ ꯑꯩꯅ ꯍ ꯐꯨꯔꯤꯠꯁꯤꯡꯗꯣ ꯑꯟ ꯇꯧꯕ
ꯎꯝ ꯌꯨꯝꯗꯒꯤ ꯊꯕꯛ ꯇꯧꯕꯅꯤꯅ ꯀꯥꯏꯗ ꯑꯣꯏꯒ ꯅꯅꯨꯡꯉꯥꯏꯅ
ꯇꯧꯕꯒꯤ ꯑꯦꯗꯚꯥꯟꯇꯦꯖꯇ ꯑꯗꯨꯃꯥꯏꯅ ꯇꯧꯔꯒ ꯂꯩꯔꯕꯅꯦ
ꯍ
ꯗꯤ ꯍꯤꯞꯄꯒ ꯇꯧꯋꯦ ꯍꯥꯏꯕꯗꯨꯅꯤ
ꯑꯣ
ꯑꯗꯨꯒꯤ ꯅꯨꯡꯗꯤ ꯅꯨꯡꯉꯥꯏꯌꯦ ꯌꯨꯝꯗ ꯑꯗꯨꯃꯥꯏꯅ ꯊꯕꯛ ꯇꯧꯕꯁꯦ ꯍꯥꯏꯗꯤ ꯑꯣꯐꯤꯁꯇ ꯑꯩꯈꯣꯏ ꯆꯠꯄꯗꯣ ꯀꯝꯄꯜꯁꯔꯤ ꯗ ꯇꯨꯅꯦ ꯍꯥꯏꯅ ꯍꯦꯛ ꯍꯦꯛ ꯍꯥꯏꯌꯦꯕꯀꯣ ꯇꯨ ꯗꯦꯁ ꯋꯤꯛ ꯑꯃꯗ ꯑꯗꯨꯃꯥꯏꯅ ꯇꯧꯋꯦ ꯑꯗꯨꯕꯨ ꯇꯜꯂꯗꯤ ꯑꯗꯨꯝ ꯋꯥꯟ ꯗꯦ ꯈꯛꯇ ꯆꯠꯂꯒ ꯁꯟꯇꯣꯞꯄꯤꯤꯕꯅꯤ
ꯎꯝ
ꯑꯩꯈꯣꯏꯒꯤ ꯇꯤꯝꯗꯣ ꯀ ꯍꯥꯏꯗꯤ ꯃꯐꯝ ꯃꯐꯝ ꯇꯣꯉꯥꯟꯕꯒꯤ ꯑꯣꯐꯤꯁꯇꯨ ꯀꯣ ꯇꯧꯔ ꯇꯣꯉꯥꯟ ꯇꯣ ꯀꯥꯟ ꯑꯗꯨꯝ ꯅꯨꯃꯤꯠ ꯇꯣꯉꯥꯟ ꯇꯣꯉꯥꯟꯅ ꯆꯠꯄꯒꯤ ꯆꯠꯂꯁꯨ ꯊꯦꯡꯅꯗꯦꯕ ꯃꯣꯏꯕꯨ ꯏꯇꯨꯡꯇ ꯆꯠꯂꯒ ꯑꯗꯨꯝ ꯐꯝ ꯐꯝꯃꯒ ꯑꯗꯨꯝ ꯍꯜꯂꯒꯦ ꯂꯄꯅꯤꯅ ꯌꯨꯝꯗ ꯂꯩꯕꯅ ꯐꯩꯌꯦ ꯍꯥꯏꯅ ꯑꯗꯨꯝ ꯇꯧꯈ꯭ꯔꯕꯅꯤ
ꯎꯝ
ꯍꯣꯏ ꯍꯣꯏ ꯃꯔꯛ ꯃꯔꯛꯇꯗꯤ ꯌꯥꯝ ꯅꯨꯡꯉꯥꯏꯌꯦ ꯃꯔꯛ ꯃꯔꯛꯇꯗꯤ ꯁꯤꯒꯗꯧꯔꯒ ꯇꯧꯕ ꯊꯕꯛꯅꯤ ꯇꯨꯝꯕꯁꯨ ꯌꯥꯗꯕ
ꯠꯇꯗ
ꯎꯝ
ꯇꯧꯗ꯭ꯔꯗꯤ ꯎꯄꯥꯏ ꯂꯩꯛꯇ꯭ꯔꯦ ꯑꯗꯨꯒꯤꯅꯦ ꯊꯕꯛ ꯈꯨꯗꯤꯡꯒꯤ ꯋꯥꯕꯗꯤ ꯋꯥꯕ ꯉꯥꯛꯇꯅꯤ ꯅꯨꯡꯉꯥꯏꯕ ꯅꯨꯡꯉꯥꯏꯕ ꯊꯕꯛꯇꯤ ꯑꯝꯇ ꯂꯩꯇꯕꯅꯦ
ꯑꯗꯨꯃꯥꯏꯟꯗꯤ ꯆꯨꯝꯕ ꯑꯩꯈꯣꯏꯒꯤꯅ ꯀꯔꯤ ꯇꯧꯕ꯭ꯔꯥ ꯍꯥꯏꯔꯒ ꯁꯨꯇꯤꯒꯨꯝꯕ ꯂꯧꯕ ꯑꯁꯨꯃꯥꯏꯅ ꯋꯥꯋꯔꯛ ꯐ꯭ꯔꯣꯝ ꯍꯣꯝ ꯑꯗꯨꯃꯥꯏꯅ ꯅ ꯂꯩꯕꯅꯤꯅ ꯐꯕꯀꯣ ꯑꯗꯨꯕꯨ ꯊꯕꯛꯁꯦ ꯑꯩꯈꯣꯏꯁꯦ ꯅꯥꯏꯟ ꯑꯥꯋꯔꯁ ꯇꯧꯋ ꯍꯥꯏꯅꯗꯤ ꯍꯥꯏꯌꯦ ꯑꯗꯨ ꯑꯣꯏꯔꯁꯨ ꯅꯥꯏꯟ ꯑꯥꯔꯁ ꯌꯧꯗ꯭ꯔꯤꯀꯥꯟꯗ ꯑꯩꯁꯦ ꯑꯩꯒꯤ ꯇꯥꯛꯁ ꯄꯤꯕꯗꯣ ꯂꯣꯏꯈ꯭ꯔꯦ ꯍꯥꯏꯔꯁꯦꯕ ꯊꯕꯛꯇꯣ ꯂꯣꯏꯈ꯭ꯔꯦ ꯍꯥꯏꯔꯤꯁꯦ ꯍꯥꯏꯗꯤ ꯑꯗꯨꯝ ꯎꯝ ꯑꯩꯅ ꯇꯧꯅꯤꯡꯗ꯭ꯔꯦ ꯉꯁꯤꯗꯤ ꯂꯣꯛ ꯑꯥꯎꯠ ꯇꯧꯈ꯭ꯔꯒꯦ ꯍꯥꯏꯔꯗꯤ ꯑꯗꯨꯝ ꯌꯥꯕ ꯑꯗꯨꯕꯨ ꯊꯕꯛꯁꯦ ꯂꯣꯏꯕꯤꯗ꯭ꯔꯕ ꯑꯗꯨ ꯑꯣꯏꯔꯗꯤ ꯇꯦꯟ ꯅꯥꯏꯟ ꯑꯥꯋꯔꯁꯇꯣ ꯍꯦꯠꯂꯒ ꯑꯗꯨꯝ ꯇꯨꯋꯦꯜꯕ ꯑꯥꯋꯔꯁꯀꯨꯝꯕ ꯐꯥꯎ ꯆꯠꯂꯒ ꯐꯝꯃꯦꯕ ꯅꯨꯡꯗꯥꯡꯗꯁꯨ ꯑꯗꯨꯒꯤ ꯐꯕ ꯂꯩ ꯐꯠꯇꯕ ꯂꯩ ꯑꯗꯨꯝ ꯂꯩꯗ ꯑ ꯌꯥꯝ ꯊꯕꯛ ꯀꯨꯏꯅ ꯇꯧꯕ ꯉꯝꯃꯔꯣꯏꯗꯕꯅꯦ ꯀꯣꯛ ꯂꯣꯏꯅꯃꯛ ꯇꯥꯡꯒꯗꯧꯔꯦ
ꯑ
ꯁꯝ ꯀꯦꯟꯕꯗ ꯀꯦꯟꯕꯗ ꯌꯥꯗ꯭ꯔꯦ ꯍꯥꯏꯕ
ꯑꯩꯁꯨ ꯁꯝ ꯌꯥꯝ ꯀꯦꯂꯦ ꯑꯗꯨꯕꯨꯗꯤ
ꯈꯪꯗꯦ ꯏꯁꯤꯡꯅꯔ ꯀꯔꯤꯅꯔꯥ ꯈꯪꯗꯦ
ꯑꯁ ꯑꯗꯨꯕꯨ ꯑꯩꯈꯣꯏꯅ ꯑꯩꯈꯣꯏꯒꯤ ꯁꯝ ꯀꯦꯟꯕꯕꯁꯤꯁꯨꯅꯦ ꯀꯩꯅꯣ ꯇꯧꯕꯅꯦ ꯑꯩꯈꯣꯏꯅ ꯑꯩꯈꯣꯏꯒꯤ ꯊꯕꯛ ꯋꯥꯃꯜꯂꯁꯨ
ꯎꯝ ꯎꯝ
ꯑꯗꯨꯒ ꯀꯃꯥꯏꯅ ꯍꯥꯏꯗꯣꯏꯅꯣ ꯎ ꯇꯦꯟꯁꯟꯒꯨꯝꯕ ꯂꯩꯕꯗꯣ
ꯎꯝ
ꯑꯗꯨꯒꯨꯝꯕꯁꯨ ꯀꯩꯅꯣ ꯇꯧꯕꯅꯤ
ꯑꯗꯨꯒꯤꯗꯤ ꯆꯨꯝꯃꯤꯅꯦꯀꯣ ꯊꯦꯡꯅ ꯇꯨꯝꯕꯁꯨ ꯁꯝꯒꯦ ꯕꯖꯥꯔ
ꯃꯈꯣꯏ ꯑꯣꯏꯔꯝꯅꯤ ꯑꯩꯁꯨ ꯅ ꯍꯟꯗꯛ ꯊꯦꯡꯅ ꯊꯦꯡꯅ ꯇꯨꯝꯕꯅꯤꯅ ꯀꯩꯅꯣ ꯑꯩꯒꯤ ꯏꯁꯝꯗꯣ ꯃꯌꯥꯝ ꯃꯌꯥꯝ ꯑꯁ ꯐꯥꯃꯨꯡꯗꯒ ꯑꯁꯀꯤ ꯤꯖ ꯆꯥ ꯑꯅꯤ ꯑꯨꯝ ꯂꯥꯛ ꯃꯔꯨꯔꯛꯇꯗꯤ
ꯑꯩꯅ ꯈꯜꯂꯤꯕꯁꯤꯗꯤ ꯑꯗꯨꯃꯥꯏꯅ ꯇꯧꯈ꯭ꯔꯕ ꯆꯠꯔꯥ ꯍꯥꯏꯅ ꯈꯜꯂꯕꯅꯦ
ꯑꯣꯏꯁꯨ ꯑꯣꯏꯔꯝꯅꯤꯑ
ꯁꯝꯁꯦ ꯐꯖꯅ ꯀꯦꯟꯈ꯭ꯔꯦ ꯍꯥꯏꯕ ꯑꯩꯁꯦ ꯈꯪꯗꯦ ꯑꯁꯦꯡꯕ ꯐꯖꯅ ꯇꯨꯝꯗꯦ ꯍꯥꯏꯕ ꯊꯦꯡ ꯊꯦꯡꯉ ꯇꯨꯝꯃꯦ
ꯑꯁ ꯃꯥꯟꯅꯕꯗꯨꯗꯤꯕꯥꯅꯤꯌꯦ
ꯎꯝ ꯑꯗꯣ ꯅꯪꯗꯤ ꯍꯟꯗꯛ ꯍꯟꯗꯛꯅ ꯍꯧꯔꯤꯌꯦꯅ
ꯑꯁ ꯑꯩ ꯅꯍꯥꯟꯗꯒꯤ ꯑꯗꯨꯝ ꯍꯧꯔꯒ ꯂꯩꯕꯅꯦ ꯌꯥꯔꯦ ꯅꯍꯥꯟꯗꯒꯤ ꯑꯩ ꯑꯗꯨꯝ ꯌꯦꯡꯉꯒ ꯂꯩꯕꯅꯦ ꯑ ꯑꯗꯨꯕꯨꯗꯤ ꯆꯍꯤꯕꯨꯗꯤ ꯑꯍꯨꯝꯕꯨꯗꯤ ꯐꯥꯗ꯭ꯔꯤ ꯑꯩꯗ
ꯎꯝ
ꯑꯗꯨ ꯍꯟꯗꯛ ꯈꯛꯇꯅꯦ ꯑꯩꯕꯨꯗꯤ ꯑꯗꯨꯕꯨ
ꯌꯥꯗ꯭ꯔꯦ ꯂꯩꯁꯥꯕꯤ ꯌꯥꯗ꯭ꯔꯣꯏ
ꯈꯪꯗ꯭ꯔꯦ ꯀꯃꯥꯏꯅ ꯇꯧꯒꯗꯦ
ꯑꯗꯨ ꯅꯪꯗꯤ ꯌꯥꯝ ꯅꯨꯡꯉꯥꯏꯔꯒ ꯂꯩꯔꯤ ꯃꯥꯜꯂꯦ ꯅꯪꯒꯤ ꯅꯁꯛꯇꯣ
ꯑꯩꯒꯤ ꯁꯛꯔꯣ ꯈꯪꯗꯦ ꯑꯩ ꯁꯛꯇꯤ ꯑꯗꯨꯝ ꯆꯦꯟꯖꯄꯨꯗꯤ ꯇꯧꯗꯦꯕꯀꯣ ꯍꯦ ꯍꯦꯟꯅ ꯅꯣꯏꯔꯛꯑꯦ ꯃꯤꯅꯗꯤ ꯅꯨꯡꯉꯥꯏꯕꯒꯤꯅꯦ ꯊꯕꯛ ꯌꯥꯝ ꯅꯨꯡꯉꯥꯏꯕꯒꯤ ꯑꯣꯏꯔꯝꯅꯤ ꯍꯦꯛ ꯍꯦꯛꯇꯤ ꯍꯥꯏ ꯕꯕꯥꯅ ꯅꯪꯁꯦ ꯀꯔꯤꯅꯣ ꯅ ꯄꯣꯛꯈꯥꯏꯒꯤꯗꯧꯔꯦ ꯅꯅꯥꯎꯅ ꯅꯨꯄꯤꯗ ꯈꯔ ꯄꯤ ꯔꯣꯏꯌꯦ ꯅꯎ ꯅꯨꯄꯤꯗꯤ ꯁꯪꯒꯪꯒ ꯂꯩꯌꯦ ꯃꯥꯒꯤ ꯃꯃꯥꯏ ꯈꯛꯇꯅꯦ ꯎꯕ ꯅꯠꯇ꯭ꯔꯗꯤ ꯃꯈꯨꯠ ꯃꯈꯣꯡꯒ ꯀꯔꯤꯔꯥ ꯂꯣꯏꯅꯃꯛ ꯄꯤꯛꯇ꯭ꯔꯨ ꯄꯤꯛꯑꯦ
ꯔꯅꯤ ꯃꯥꯟꯅꯕꯅꯦ
ꯎꯝ ꯉꯁꯤ ꯂꯥꯛꯑꯒ ꯂꯩꯕꯗꯨꯁꯨ ꯌꯥꯝ ꯅꯣꯛꯅꯤꯡꯕꯗꯣ ꯐꯨꯔꯤꯠ ꯑ ꯄꯨꯔꯛꯑꯦꯕꯀꯣ ꯄꯨꯔꯛꯄꯗꯣ ꯄꯤꯛꯀꯗꯕ ꯃꯥꯜꯂꯦꯗ ꯍꯥꯏꯅ ꯍꯥꯏꯔꯤꯅꯦꯕ ꯑꯗꯨꯨꯝ ꯄꯤꯛꯄꯅꯦ ꯑꯗꯨ ꯐꯨꯔꯤꯠꯇꯣ ꯑꯗꯨꯒ ꯃꯉꯣꯟꯗ ꯆꯥꯕ
ꯎꯝ ꯁꯤꯌꯦ
ꯀꯩ ꯀꯩ
ꯅꯅꯥꯎ ꯅꯅꯥꯎꯅ ꯅꯨꯄꯤꯒꯤ ꯊꯕꯛꯁꯤꯁꯨ ꯌꯥꯝ ꯋꯥꯔꯝꯅꯤꯌꯦ
ꯋꯥꯏꯑꯦꯣꯏ ꯃꯣꯏꯁꯦ ꯀꯩꯅꯣ ꯇꯨꯋꯦꯜꯐ ꯑꯥꯋꯔꯁꯀꯤ ꯇꯥꯏꯞꯇꯅꯦ ꯗ꯭ꯌꯨꯇꯤꯗꯣ ꯍꯥꯏꯗꯤ ꯑꯣ ꯍꯦꯟ ꯑꯣꯕꯔꯒꯨꯝꯕ ꯇꯧꯕꯁꯤꯡꯗꯣ ꯍꯥꯏꯗꯤ ꯃꯣꯏꯒꯤ ꯀꯩꯅꯣ ꯅꯔꯁꯤꯡꯗꯣ ꯂꯥꯛꯇ꯭ꯔꯗꯤ ꯑꯃꯨꯛꯀ ꯉꯥꯏꯕꯀꯣ ꯃꯣꯏ ꯂꯇ꯭ꯔꯤ ꯐꯥꯎꯉꯥꯏꯔ ꯕ ꯍꯦꯟ ꯑꯣꯕꯔꯒꯨꯝꯕ ꯇꯧ ꯑꯗꯨꯃꯥꯏꯅ ꯇꯧꯕꯒꯤ ꯄꯨꯡꯗꯣ ꯊꯨꯋꯦꯜꯐ ꯑꯥꯋꯔꯁ ꯀꯨꯝꯕ ꯆꯠ ꯇꯧꯕ ꯃꯥꯜꯂꯦ ꯑꯗꯨꯒ ꯗꯦ ꯗ꯭ꯌꯨꯇꯤ ꯂꯩꯑꯦ ꯅꯥꯏꯠ ꯗ꯭ꯌꯨꯇꯤ ꯂꯩꯑꯦ ꯑꯗꯨꯃꯥꯏꯅ ꯇꯧꯕꯅꯤꯅ ꯋꯥꯗꯤ ꯋꯥꯕ ꯖꯥꯠꯅꯤ ꯃꯁꯥꯒꯤ ꯅꯣꯏꯕ ꯉꯝꯗꯕ ꯀꯥꯟꯁꯤꯗꯀꯣ ꯑꯃꯨꯛꯀ
ꯑꯗꯨꯅꯦ
ꯑꯩꯒꯨꯝꯕꯅ ꯇꯧꯒꯗꯕ ꯊꯕꯛꯅꯦꯕ ꯑꯩ ꯇꯧꯔꯗꯤ ꯈꯔ ꯀꯪꯊꯒꯗꯕ ꯃꯥꯜꯂꯦ
ꯌꯥꯔꯦ ꯀꯩꯅꯣ ꯃꯤ ꯃꯌꯥꯝ ꯂꯣꯏꯅꯃꯛ ꯁꯦ ꯅꯣꯏꯔꯁ ꯁꯨ ꯍꯪ ꯃꯤ ꯈꯔꯗꯤ ꯍꯛꯆꯥꯡ ꯎꯝ ꯀꯃꯥꯏꯅ ꯍꯥꯏꯗꯣꯏꯅꯣ ꯍꯛꯆꯥꯡ ꯉꯝꯗꯕ ꯃꯤꯁꯨ ꯂꯩꯌꯦ ꯀꯪꯂꯉꯁꯨ ꯃꯤ ꯌꯥꯝꯅ ꯃꯁꯥ ꯐꯥꯕ ꯃꯤꯁꯨ ꯁꯨ ꯂꯩꯕꯅꯦ ꯃꯣꯏꯗꯣ ꯃꯤꯁꯦ ꯑꯗꯨꯃꯥꯏꯅ ꯇꯧꯕꯅꯦ
ꯈꯪꯗ꯭ꯔꯦ ꯀꯃꯥꯏꯟ ꯇꯧꯒꯗ꯭ꯔꯥ ꯃꯥꯅ ꯑꯩ ꯌꯨꯝꯗ ꯉꯔꯥꯡꯗꯣ ꯀꯣꯜ ꯇꯧꯔꯒ ꯕꯕꯥ ꯑꯩꯗꯣ ꯁꯨꯇꯤ ꯂꯥꯛꯀꯅꯤ ꯈ꯭ꯔꯤꯁꯃꯥꯁ ꯂꯥꯛꯀꯅꯤ ꯃꯣꯏꯅ ꯁꯨꯇꯤ ꯄꯤꯗ꯭ꯔꯗꯤ ꯔꯤꯖꯥꯏꯟ ꯇꯧꯔꯒ ꯂꯥꯛꯀꯦ
ꯑꯗꯨꯁꯨ ꯌꯥꯝ ꯅꯣꯔꯃꯜ ꯑꯣꯏꯅ ꯌꯥꯝ ꯏꯪ ꯇꯞꯅ ꯍꯥꯏꯕꯤꯔꯤꯕ ꯑꯗꯨꯒꯤ ꯕꯕꯥꯅ ꯍꯣ ꯍꯣꯏ ꯅꯕꯥꯅꯤꯒꯤ ꯈꯨꯁꯤ ꯇꯧꯈ꯭ꯔꯣ ꯍꯧꯖꯤꯛꯇꯤ ꯑꯩꯅ ꯍꯥꯏꯕ ꯉꯝꯗ꯭ꯔꯦ ꯇꯧꯔ ꯂꯩ
ꯍꯨꯝ
ꯌꯨꯝꯔꯣꯝꯗꯁꯨ ꯑꯁ ꯄꯩꯁꯥ ꯄꯩꯁꯥꯒꯤꯗꯃꯛ ꯈꯛꯇ ꯍꯪꯉ ꯂꯩꯕꯒꯤꯀꯣ ꯃꯊꯥ ꯁꯥꯔꯤꯅꯤꯅꯦ
ꯄꯩꯁꯥ ꯂꯩꯇ꯭ꯔꯗꯤ ꯍꯤꯡꯕ ꯉꯝꯗꯦꯅꯦ ꯀꯩꯅꯣ
ꯗꯨꯕꯨꯗꯤ ꯆꯨꯝꯕ ꯑꯒ ꯕꯕꯥꯅ ꯀꯔꯤ ꯍꯥꯏꯗꯧ ꯃꯥꯜꯂꯦ ꯑꯁ ꯑꯩꯈꯣꯏꯒꯤꯗꯃꯛꯇꯤ ꯀꯩꯝ ꯈꯜꯂꯨꯅꯨ ꯑꯗꯨꯕꯨ ꯏꯟꯁ ꯆꯥꯡꯗꯤ ꯈꯔ ꯍꯥꯎ ꯍꯥꯎꯅ ꯆꯥꯕꯗꯣ ꯄꯥꯝꯃꯤꯅꯦꯍ
ꯎꯝ ꯌꯥꯏꯅꯦ ꯑꯗꯨꯨꯁꯨꯨ ꯃꯁꯨ ꯑꯗꯨ ꯅꯦ
ꯒ꯭ꯌꯥꯟ ꯇꯥꯗ꯭ꯔꯦ ꯉꯔꯥꯡꯁꯨ ꯀꯣꯜ ꯇꯧꯔꯒ ꯃꯥꯗꯤ ꯀꯣꯜ ꯇꯧꯔꯒ ꯂꯩ ꯂꯩꯔ ꯒ ꯑꯃꯨꯛꯀ ꯃꯄꯥꯟ ꯆꯥꯠꯈ꯭ꯔꯕ ꯆꯠꯂꯒ ꯕꯕꯥꯗꯤ ꯍꯥꯏꯔꯒ ꯃꯥꯗꯣ ꯀꯣꯏꯕ ꯆꯠꯈ꯭ꯔꯦꯅꯦ ꯑꯦ ꯏꯃꯥꯅ ꯑꯗꯨꯒ ꯑꯩꯈꯣꯏꯗꯣ ꯀꯣꯜ ꯀꯨꯏꯃꯟꯕꯒꯤ ꯄꯨꯡ ꯑꯃꯃꯨꯛ ꯀꯣꯜ ꯇꯧꯕꯒꯤꯀꯣ ꯑꯈꯣꯏꯅ ꯀꯣꯜ ꯍꯦꯡꯑꯞ ꯇꯧꯗ꯭ꯔꯤꯀꯥꯟꯗ ꯃꯥꯍꯜꯂꯛꯄ ꯍꯧꯖꯤꯛꯐꯥꯎ ꯇꯧꯔꯤꯔꯣ ꯍꯥꯏꯅ ꯍꯜꯂꯛꯄꯁꯥꯏ ꯄꯨꯟꯁꯤ ꯁꯦ ꯋꯥꯏ ꯍꯦ ꯄꯨꯡ ꯀꯌꯥꯅꯣ ꯇꯥꯈ꯭ꯔꯗꯤ ꯃꯊꯟꯇ ꯀꯛꯑꯩ ꯍꯥꯕ ꯅꯠꯇ꯭ꯔꯣ